ꯇꯥꯏꯌꯦ ꯅꯪꯗꯤ ꯇꯥꯕ꯭ꯔꯣ
ꯇꯥꯏꯌꯦ ꯑꯩꯁꯨ ꯇꯥꯔꯦ ꯃꯤꯗꯤ ꯃꯤ ꯃꯤꯗꯤ ꯌꯥꯝ ꯉꯟꯅ ꯍꯧꯒꯠꯂꯒ ꯊꯕꯛꯀꯁꯤ ꯐꯖꯅ ꯇꯧꯔ ꯃꯥꯂꯦꯀꯣ
ꯑꯁ ꯇꯧꯗꯦꯗ ꯅꯪꯁꯨ ꯇꯧꯗꯦꯗ ꯃꯤ ꯑ ꯑꯩꯈꯣꯏ ꯃꯔꯨꯞ ꯅꯨꯄꯥ ꯑꯃ ꯋꯥꯔꯤ ꯁꯥꯔꯛꯄꯅꯤꯗ
ꯑꯣ
ꯅꯪꯗꯤ ꯍꯧꯒꯠꯄ ꯊꯦꯡꯕ꯭ꯔꯣ
ꯑꯩꯈꯣꯏꯗꯤ ꯍꯧꯒꯠꯄ ꯊꯦꯡꯉꯦ ꯍꯣꯏ
ꯃꯪꯗꯒ ꯃꯦꯁꯤ ꯎꯔꯝꯃꯤꯅꯦ
ꯎꯗꯦ ꯎꯗꯦ ꯀꯔꯤꯁꯨ ꯎꯗꯦ ꯕꯣꯜꯗꯤ
ꯉꯔꯥꯡ ꯏꯕꯥꯅꯤ ꯋꯥꯔꯤ ꯁꯥꯔꯒ ꯃꯦꯁꯤ ꯇꯧꯔꯒ ꯅꯪ ꯌꯥꯅꯤꯡꯗ꯭ꯔꯒ ꯇꯣꯛꯈꯤꯕꯗꯨꯗꯤ
ꯎꯗꯦ ꯑꯩ ꯀꯔꯤꯒꯤ ꯎꯗꯣꯏꯕ
ꯑꯁ ꯑ ꯑꯩꯗꯤ ꯑ ꯍꯥꯏꯔꯔꯣꯏꯒꯦꯗ ꯅꯪ ꯃꯤꯁꯤ ꯁꯞꯄꯣꯔꯠ ꯇꯧꯅꯤ ꯑꯩꯗꯤ ꯑꯗꯨꯗꯒꯤ ꯂꯣꯏꯈ꯭ꯔꯦ
ꯍꯣꯏ ꯑꯩ ꯇꯧꯗꯦ ꯂꯣꯏꯔꯦ
ꯑꯩ ꯇꯧꯗꯦ ꯂꯣꯏꯔꯦꯗꯤ ꯀꯩꯅꯣ
ꯑꯩ ꯃꯤꯁꯤ ꯁꯞꯄꯣꯔꯠ ꯇꯧꯗꯦ ꯉꯥꯎꯕ꯭ꯔꯣ
ꯑꯗꯨ ꯇꯧꯒꯅꯤ ꯍꯥꯏꯔꯤꯗꯨꯗꯤ ꯃꯊꯪꯗ
ꯍꯥꯏꯗꯦ ꯑꯩ
ꯅꯪꯒꯤꯗꯃꯛꯇ ꯃꯤꯁꯤ ꯃꯤꯁꯤ ꯁꯞꯄꯣꯔꯠ ꯇꯧꯕꯤꯔꯤꯒꯦꯅ ꯉꯔꯥꯡ ꯍꯥꯏꯔꯤꯗꯨꯗꯤ
ꯑꯦ ꯑꯩ ꯍꯥꯏꯗꯦꯀꯣ
ꯉꯔꯥꯡ ꯉꯔꯥꯡ ꯅꯨꯡꯗꯥꯡ ꯏꯕꯥꯅꯤ ꯋꯥꯔꯤ ꯁꯥꯕ ꯅꯠꯇ꯭ꯔꯣ ꯑꯊꯦꯡꯕꯗ
ꯁꯤ ꯁꯥꯗꯦ ꯁꯥꯗꯦ ꯏꯁ ꯌꯥꯗ꯭ꯔꯦ ꯅꯪ ꯌꯥ
ꯅꯣꯏ ꯅꯣꯏ ꯃꯈꯣꯟ ꯃꯅꯥꯕꯁꯤꯡꯁꯦ ꯑꯩ ꯉꯥꯎꯏꯀꯣ ꯑꯩ ꯌꯥꯗ꯭ꯔꯦ ꯑꯩꯁꯨ ꯑꯩ ꯑꯩ ꯒ꯭ꯌꯥꯟ ꯁꯨ ꯇ ꯇꯥꯔꯔꯣꯏ ꯑꯗꯨ ꯑꯃꯗꯁꯨ ꯔꯣꯅꯥꯜꯗꯣ ꯐꯦꯟ ꯅꯠꯇꯦ ꯑꯃꯗ ꯁꯨꯝ ꯕ꯭ꯔꯥꯖꯤꯜꯅꯦ ꯅꯪꯅ ꯀꯔꯤ
ꯑꯩꯔꯣ ꯑꯩꯗꯤ ꯏꯪꯂꯦꯟꯅꯤꯅ
ꯑꯣ ꯅꯪꯒꯤ ꯄꯥꯕꯔꯇꯤꯁꯦ ꯅꯪꯒꯤ ꯄꯥꯔꯇꯤꯁꯦ ꯁꯞꯄꯣꯔꯠ ꯇꯧꯕꯁꯤꯡꯗꯣ ꯁꯤ ꯄꯣꯛꯈꯤꯕ ꯃꯥꯜꯂꯦ
ꯍꯣꯏ
ꯌꯥꯏꯗ ꯌꯥꯏꯗ ꯑꯗꯨ ꯅꯪꯁꯨ ꯃꯤꯅ ꯄꯪꯍꯥꯏ ꯍꯥꯏꯌꯦꯅ ꯍꯥꯏꯔꯒ ꯃꯤꯁꯤꯕꯨ ꯌꯦꯡꯊꯤꯕꯗꯤ ꯇꯧꯒꯅꯨꯗꯅ
ꯅꯍꯥꯟꯒꯤ ꯎꯝ ꯃꯦꯆꯠꯁ ꯇꯨꯗꯤ ꯌꯥꯗꯦꯌꯦ ꯌꯥꯝ ꯕꯥꯏꯁ ꯑꯣꯏꯌꯦ
ꯕꯥꯏꯁ ꯑꯩ ꯀꯩꯅꯣꯃ ꯍꯥꯏꯒꯦ ꯑꯩꯁꯨ ꯀꯣ ꯑꯩꯒꯤ ꯃꯣꯠꯇ ꯍꯥꯏꯒꯦꯀꯣ ꯖꯁ ꯔꯤꯐ꯭ꯔꯤꯗꯨ ꯃꯣꯁꯥꯂꯥꯒꯤ ꯚꯤ ꯑꯦ ꯑꯥꯔꯗꯨ ꯄꯤꯒꯦꯗꯤ ꯄꯤꯌꯣ ꯐꯥꯎꯗꯤ ꯅꯠꯇ꯭ꯔꯦꯗꯣ ꯑꯩ ꯍꯥꯏꯒꯦꯀꯣ
ꯎꯝ
ꯐꯥꯎꯗꯤ ꯅꯠꯇ꯭ꯔꯦꯕ ꯆꯨꯝꯃꯦꯕ ꯑꯗꯨꯕꯨ ꯚꯤ ꯑꯦꯌꯔ ꯔꯤꯀ꯭ꯋꯦꯁ ꯇꯧꯔꯗꯤ ꯚꯤ ꯑꯦꯌꯔ ꯌꯦꯡꯕꯤꯕ ꯇꯥꯕꯅꯦꯕ
ꯎꯝ
ꯕꯣꯜꯗꯤ ꯕꯣꯜꯗꯨꯗꯤ ꯗꯤꯀꯣꯠ ꯃꯅꯨꯡꯗ ꯗꯤꯐꯦꯟ ꯇꯧꯗꯤ ꯇꯧꯈ꯭ꯔꯦꯗꯅ ꯗꯤꯐ꯭ꯂꯦꯛ ꯇꯧꯈ꯭ꯔꯦꯗꯅ ꯑꯗꯨ ꯑꯣꯏꯔꯁꯨ ꯌꯥꯅꯤꯡꯗꯕ ꯂꯩꯕꯒꯤ ꯚꯤ ꯑꯦꯌꯥꯔ ꯑꯗꯨ ꯌꯦꯡꯕꯤꯌꯨ ꯍꯥꯏꯕꯅꯤꯗ ꯑꯗꯨ ꯅꯠꯇꯕꯤ ꯌꯦꯂꯣ ꯀꯥꯔꯠ ꯄꯤꯕꯒꯤ ꯃꯤꯅ ꯚꯥꯏꯁ ꯂꯩ ꯍꯥꯏꯕꯅꯦꯕ
ꯑꯗꯨꯕꯨꯕ
ꯑꯗꯨꯅꯦ ꯀꯔꯤ ꯍꯥꯏꯒꯅꯤ ꯑꯩꯈꯣꯏꯁꯨ ꯌꯦꯡ ꯌꯦꯠ ꯅꯥꯕꯗꯤ ꯌꯦꯠ ꯅꯥꯕ ꯇꯥꯔꯕꯅꯤꯅ ꯃꯤꯁꯤꯡꯁꯦ
ꯑꯗꯨꯅꯤꯅꯦ
ꯑꯩꯕꯨꯗꯤ ꯔꯣꯅꯥꯜꯗꯣꯗꯤ ꯍꯥꯏꯊꯤꯗꯦꯗ ꯅꯍꯥꯟꯗꯒꯤ ꯍꯥꯏꯗ꯭ꯔꯤꯗꯅ ꯃꯥꯒꯤ ꯃꯦꯠꯁ ꯊꯣꯛꯛꯄꯅꯤ ꯃꯥꯕꯨ ꯁꯞꯄꯣꯔꯠ ꯇꯧꯋꯦꯅ ꯑꯗꯣ ꯃꯣꯏ ꯇꯤꯝꯁꯦ
ꯎꯝ
ꯁꯦꯜꯐꯤꯁ ꯑꯣꯏꯕꯒꯤ ꯃꯣꯏ ꯉꯝꯃꯣꯏꯔꯕꯗꯤ ꯀꯩꯅꯣꯃ ꯐꯖꯠꯇ꯭ꯔꯦꯗꯅ ꯃꯣꯏ ꯄ꯭ꯂꯦꯗꯣ ꯅꯪꯁꯨ ꯈꯪꯉꯤꯗꯅ
ꯎꯝ
ꯑꯗꯨꯒꯤ ꯍꯥꯏꯕ ꯋꯥꯅꯤ ꯑꯗꯨ ꯅꯠꯇ꯭ꯔꯗꯤ ꯑꯩ ꯁꯞꯄꯣꯔꯠ ꯇꯧꯋꯤꯗ ꯑꯥꯔꯖꯦꯟꯇꯤꯅꯥꯅꯒ ꯄꯣꯔꯆꯨꯒꯜ ꯍꯦꯠꯇꯨ ꯍꯠ ꯇꯗ꯭ꯔꯤ ꯐꯥꯎꯗꯤ ꯁꯞꯄꯣꯔꯠ ꯇꯧꯋꯤꯗ ꯈꯪꯗ꯭ꯔꯦ ꯅꯪꯁꯨ ꯅꯨꯡꯁꯤꯔꯒ ꯃꯥꯁꯨ ꯃꯥꯒꯤ ꯂꯥꯁ ꯃꯦꯁꯤꯒꯤꯁꯨ ꯂꯥꯁ ꯃꯦ ꯂꯥꯁ ꯋꯥꯔꯜ ꯀꯞꯅꯤꯅ ꯁꯞꯄꯣꯔꯠ ꯇꯧꯕꯤꯌꯣꯗꯅ
ꯈꯪꯗ꯭ꯔꯦ ꯑꯗꯨꯗꯤ ꯑꯩ ꯇꯝꯕ ꯉꯝꯗꯦꯀꯣ
ꯐꯦꯟꯁꯤꯡꯕꯨ ꯇꯣꯉꯥꯟ ꯊꯝꯃꯣ ꯀꯥꯏꯗꯤ ꯀꯩꯅꯣ ꯐꯨꯠꯕꯣꯜ ꯌꯦꯡꯕꯗ ꯑꯗꯨ ꯃꯥꯅ ꯈꯔ ꯈꯔꯗꯤ ꯁꯅꯥꯕ ꯍꯩꯗꯤ ꯈꯪꯉꯤꯗꯅ
ꯍꯣꯏ ꯑꯗꯨꯕꯨꯗꯤ ꯈꯪꯉꯦ
ꯑꯣ ꯑꯗꯨꯝ ꯎꯝ ꯐꯦꯟꯁꯇꯨ ꯇꯣꯉꯥꯟꯅ ꯊꯝꯃꯒ ꯃꯤꯗꯨ ꯁꯞꯄꯣꯔꯠ ꯇꯧꯑꯣ ꯀꯥꯏꯗꯦ
ꯌꯦꯡꯉꯁꯦ ꯌꯥꯕ꯭ꯔꯥ ꯌꯥꯗꯕ꯭ꯔꯥ ꯍꯥꯏꯗꯣ ꯌꯦꯡꯉꯁꯦ
ꯑꯩꯅ ꯔꯣꯂꯥꯜꯗꯣꯕꯨꯁꯨ ꯍꯥꯏꯊꯤꯕ ꯅꯠꯇꯦꯗꯅ ꯅꯪꯅꯁꯨ ꯍꯥꯏꯊꯤꯕ ꯅꯠꯇꯦꯕ ꯃꯦꯁꯤꯕꯨ ꯑꯗꯨꯕꯨ ꯐꯦꯟꯁꯤꯡꯒꯤꯗꯃꯛꯇꯅꯦꯕ ꯅꯠꯇ꯭ꯔꯣ
ꯑꯃꯨꯛ ꯍꯥꯏꯌꯨ ꯀꯔꯤꯕ
ꯅꯪꯅꯁꯨ ꯃꯦꯁꯤꯕꯨ ꯌꯦꯡꯅꯤꯡꯗꯕ ꯅꯠꯇꯦꯕ ꯐꯦꯟꯁꯤꯡ ꯌꯦꯡꯅꯤꯡꯗꯕꯒꯤꯅꯦꯕ
ꯑꯗꯨꯅꯤ
ꯑꯗꯨ ꯑꯩꯁꯨ ꯔꯣꯅꯥꯜꯗꯣꯕꯨ ꯌꯦꯡꯅꯤꯡꯗꯕ ꯅꯠꯇꯦꯕ ꯑꯗꯨꯕꯨ ꯐꯦꯟꯁꯤꯡꯗꯨ ꯐꯦꯟꯁꯤꯡ ꯑꯅꯤ ꯑꯗꯨꯝ ꯇꯣꯛꯁꯤꯛꯁ ꯀꯔꯤ ꯍꯥꯏꯁꯤꯔꯥ ꯐꯠꯇꯕ ꯐꯦꯟꯁ ꯌꯥꯝ ꯂꯩꯕꯅꯦꯕ
ꯎꯝ
ꯃꯣꯏꯒꯤꯗꯃꯛꯇ ꯑꯩꯈꯣꯏꯅ ꯐꯨꯠꯕꯣꯜ ꯐꯖꯕꯁꯦ ꯌꯦꯡꯍꯧꯗ꯭ꯔꯗꯤ ꯂꯣꯏꯈ꯭ꯔꯦꯗꯅ ꯑꯦꯛꯖꯥꯝꯄꯜꯗ ꯀꯩꯅꯣꯝ ꯍꯥꯏꯒꯦꯕ ꯅꯪ ꯄꯣꯔꯇꯨꯒꯜ ꯁꯥꯟꯅꯕ ꯀꯥꯟꯗ ꯄꯣꯔꯇꯨꯒꯜꯒꯤ ꯐꯥꯎꯜ ꯇꯥꯈꯤꯕ ꯄꯤꯗꯕꯁꯨ ꯌꯥꯎꯋꯦꯕ ꯆꯞ ꯃꯥꯟꯅꯥꯏꯕ
ꯎꯝ
ꯑꯗꯨꯝ ꯃꯦꯁꯤꯅ ꯇꯧꯕ ꯀꯥꯟꯗꯗꯤ ꯄꯨꯔꯥ ꯉꯁꯥꯏ ꯄꯣꯔꯇꯨꯒꯜ ꯁꯤꯈ꯭ꯔꯕꯅꯤꯅ ꯑꯗꯨꯒꯤ ꯔꯣꯅꯥꯜꯗꯣ ꯐꯦꯟꯁꯤꯡꯗꯣ ꯕ꯭ꯔꯥꯖꯤꯜ ꯐꯦꯟꯁꯤꯡꯗꯣ ꯄꯨꯜꯂꯒ ꯑꯦꯖꯤꯞꯄꯨ ꯁꯞꯄꯣꯔꯠ ꯇꯧ ꯂꯩ ꯑꯔꯥꯟꯕ ꯈꯛꯇ ꯊꯤ ꯂꯩꯌꯦ
ꯎꯝ
ꯀꯥꯏꯗꯒꯤ ꯃꯦꯠꯆ ꯐꯖꯒꯅꯤ ꯑꯃꯔꯛ ꯂꯥꯟꯕꯗ ꯋꯥꯔꯜ ꯋꯥꯏꯗ ꯚꯥꯏꯔꯦꯜ ꯆꯠꯍꯟꯕꯗꯣ ꯑꯗꯨ ꯇꯧꯔ ꯂꯩꯕꯒꯤꯅꯤꯅꯦ
ꯎꯝ
ꯃꯦꯠꯁ ꯌꯦꯡꯉꯦ ꯑꯩꯈꯣꯏꯁꯨ ꯄꯣꯔꯇꯨꯒꯜ ꯁꯄꯣꯔꯠ ꯇꯧꯕ ꯀꯥꯟꯗ ꯍꯣꯏ ꯑꯁꯤ ꯌꯥꯏꯌꯦ ꯌꯥꯗꯦꯕ ꯂꯣꯏꯅ ꯈꯪꯉꯤ ꯑꯗꯨ ꯑꯣꯏꯔꯁꯨ ꯃꯣꯏꯕꯨ ꯑꯩꯈꯣꯏꯅ ꯀꯩꯅꯣ ꯇꯧꯗꯦꯅ ꯑꯩꯅ ꯍꯥꯏꯕꯅꯦ ꯃꯤꯅꯗꯤ ꯇꯧꯔꯝꯕ ꯌꯥꯏꯀꯣ
ꯎꯝ ꯕꯣꯜꯒꯤ ꯋꯥꯔꯤ ꯇꯣꯛ ꯑꯁꯤꯗ
ꯃꯦꯁ ꯁꯞꯄꯣꯔꯠ ꯇꯧꯋꯣꯀꯣ ꯌꯥꯝ ꯅꯨꯡꯁꯤꯅ ꯃꯤꯒꯤ ꯋꯥ ꯇꯥꯗꯕꯤ
ꯈꯪꯗꯦ
ꯑꯗꯨ ꯍꯣꯏ ꯍꯥꯏꯗ꯭ꯔꯤ ꯐꯥꯎ ꯑꯩ ꯑꯗꯨꯝ ꯉꯥꯡꯉ ꯂꯩꯅꯤ ꯉꯁꯤ
ꯑꯩ
ꯑꯩ ꯑꯩ ꯑꯩ ꯁꯥꯎꯔꯛꯀꯅꯤ ꯅꯪ ꯃꯤ
ꯅꯪ ꯅꯪ ꯅꯪ ꯃꯤ ꯀꯩꯅꯣ ꯃꯤ ꯈꯣꯝꯃꯤꯔꯣꯕ
ꯈꯣꯝꯗꯦ ꯑꯗꯨꯕꯨ ꯃꯥꯒꯤꯁꯨ ꯂꯥꯁ ꯂꯥꯁ ꯀꯩꯅꯣꯅꯤ ꯀꯩꯅꯣ ꯍꯦꯇꯔꯁꯦ ꯌꯥꯝꯃꯟꯂꯁꯨ ꯃꯦꯠꯁꯁꯦ ꯌꯦꯡꯕ ꯅꯨꯡꯉꯥꯏꯇꯕꯅꯦꯕ
ꯍꯣꯏꯅꯦ ꯍꯣꯏꯅꯦ
ꯑꯦꯠꯂꯤꯁ ꯄꯣꯔꯆꯨꯒꯜ ꯌꯦꯡꯅ ꯂꯩꯔꯝꯃꯗꯤ ꯍꯣꯏ ꯑꯃꯔꯣꯝꯗ ꯀꯩꯅꯣꯃ ꯃꯁꯥ ꯃꯁꯥꯒꯤ ꯍꯥꯏ ꯅꯥꯔꯒ ꯂꯩ ꯍꯥꯏꯗꯣ ꯃꯤꯁꯤ ꯈꯛꯇ ꯉꯥꯏꯔꯦ ꯃꯥꯕꯨꯁꯨ ꯁꯞꯄꯣꯔꯠ ꯇꯧ ꯍꯥꯏꯕꯅꯤ ꯃꯥꯒꯤꯁꯨ ꯂꯥꯁꯅꯤ ꯍꯥꯏꯕꯅꯤꯗ ꯉꯁꯥꯏ ꯔꯣꯅꯥꯜꯗꯣꯒꯤꯁꯨ ꯂꯥꯁ ꯑꯩ ꯃꯥꯕꯨ ꯁꯞꯄꯣꯔꯠ ꯇꯧꯔꯤꯗꯨꯗꯤ
ꯎꯝ
ꯅꯠꯇ꯭ꯔꯣ
ꯆꯨꯝꯃꯦ ꯆꯨꯝꯃꯦ ꯂꯣꯏ ꯆꯨꯝꯃꯦ
ꯑꯠꯁꯥ ꯑꯗꯨ ꯑꯣꯏꯔꯗꯤ ꯉꯥꯏꯕ ꯇꯥꯔꯦ ꯃꯤꯁꯤ ꯃꯤꯁꯤꯅ ꯒꯣꯜ ꯆꯟꯕꯗ ꯑꯩꯉꯣꯟꯗ ꯇꯦꯛꯁ ꯇꯧꯔꯛꯑꯣ
ꯐꯠꯇꯕ ꯈꯛꯇ ꯉꯥꯏ ꯂꯩꯔꯗꯤ ꯐꯖꯕꯗꯨ ꯎ ꯍꯧꯔꯣꯏꯕ ꯑꯗꯨꯒꯤꯅꯤꯗ꯫
ꯍꯣꯏ ꯍꯣꯏ ꯍꯣꯏ ꯆꯨꯝꯃꯤ꯫
ꯆꯥꯛ ꯆꯥꯔꯕꯣ꯫
ꯆꯥꯍꯟꯈ꯭ꯔꯤꯗꯥ
ꯀꯣꯏꯕ ꯂꯥꯛꯎꯔꯣ ꯅꯪꯉꯣꯟꯗꯥ꯫
ꯀꯣꯏꯕꯥ ꯑꯩ ꯀꯣꯏꯕ ꯁꯪꯗꯦ꯫
ꯀꯩ ꯅꯪ ꯀꯣꯏꯕ ꯁꯪꯗꯦ꯫ ꯀꯣꯏꯕ ꯂꯥꯛꯑꯣꯔꯣ ꯍꯥꯏꯔꯒ ꯀꯣꯏꯕ ꯁꯪꯗꯦ ꯍꯥꯏꯕꯗꯤ ꯀꯩꯅꯣ ꯑꯩ ꯁꯪꯕ ꯅꯨꯃꯤꯠ ꯂꯥꯛꯀꯅꯤ ꯀꯩꯅꯣ꯫
ꯅꯠꯇꯦꯌꯦ ꯍꯟꯗꯛꯃꯛꯁꯦ ꯑꯩ ꯁꯨꯛꯁꯪ ꯁꯪꯉꯔꯣꯏ ꯗꯤꯁ ꯌꯦꯔꯁꯤ꯫
ꯗꯤꯁ ꯌꯦꯔꯁꯦ꯫ ꯆꯠꯆꯥ ꯅꯨꯄꯥ ꯅꯨꯄꯥ ꯅꯨꯄꯥ ꯑꯇꯣꯞꯄ ꯀꯣꯏꯕꯖꯥꯠꯅꯤ ꯅꯪꯁꯦ ꯈꯪꯈ꯭ꯔꯦ꯫
ꯌꯥꯝ ꯍꯩꯔꯝꯃꯤꯅꯥ꯫
ꯌꯥꯝ ꯍꯩꯔꯝꯃꯤꯅ ꯍꯥꯏꯌꯦ꯫ ꯀꯣꯏꯗꯕ꯭ꯔꯣ ꯀꯣꯏꯌꯦꯗ ꯍꯥꯡꯗ꯭ꯔꯁꯨ ꯌꯥꯔꯦ ꯇꯣꯛꯈ꯭ꯔ ꯁꯤꯁꯦ꯫
ꯑꯍꯣꯏ ꯍꯣꯏ ꯅꯪꯅ ꯈꯪꯉꯤꯗꯨꯅꯤ ꯀꯩꯅꯣ꯫
ꯍꯣꯏꯗ ꯍꯣꯏꯗ ꯅꯪ ꯁ꯭ꯄꯦꯛ ꯍꯥꯞꯄ꯭ꯔꯣ꯫
ꯍꯥꯞꯇꯦ꯫
ꯑꯣꯀꯦ ꯅꯪ ꯀꯔꯝꯕ ꯆꯄꯜ ꯇꯣꯡꯒꯦ ꯀꯔꯝꯕ ꯀꯝꯄꯅꯤ ꯕ꯭ꯔꯥꯟ꯫
ꯑꯩ ꯑꯩ ꯕ꯭ꯔꯦꯟꯒꯤ ꯆꯦꯄꯜ ꯍꯥꯗꯕ ꯃꯥꯟꯕ꯭ꯔꯥ ꯑꯩꯈꯣꯏꯗꯤ ꯕ꯭ꯔꯦꯟ ꯀꯔꯤꯅꯣ ꯈꯪꯗꯦꯌꯦ꯫
ꯑꯁ ꯂꯣꯏꯔꯦ ꯑꯩꯅ ꯍꯥꯏꯕꯁꯦ ꯑꯩ ꯄꯩꯁꯥ ꯌꯥꯝ ꯄꯥꯏꯕ ꯃꯩ ꯃꯥꯟꯈ꯭ꯔꯦ ꯅꯪꯅ ꯍꯥꯏꯕ ꯃꯑꯣꯡꯗꯗꯤ꯫
ꯅꯠꯇꯤꯌꯦ꯫
ꯑꯗꯨꯗꯤ ꯀꯩꯅꯣ ꯆꯄꯜꯕꯨ ꯕ꯭ꯔꯥꯟ ꯂꯩꯇꯕ ꯆꯄꯜ ꯂꯩꯔꯤꯕꯔꯤꯕ꯭ꯔ ꯍꯧꯖꯤꯛꯄꯣ꯫
ꯌꯥꯝ ꯂꯩꯌꯦ ꯅꯪ ꯈꯪꯗꯕ꯭ꯔꯥ꯫
ꯕ꯭ꯔꯥꯟ ꯂꯩꯇꯕ ꯆꯠꯄꯜ ꯂꯩꯇꯦꯗ ꯅꯪꯁꯨ꯫
ꯂꯩꯌꯦ꯫
ꯂꯩꯇꯦꯍꯦ꯫
ꯂꯩꯌꯦ ꯂꯩꯌꯦ ꯅꯪ ꯈꯪꯗꯕꯒꯤꯅꯤ꯫
ꯃꯥꯁ ꯄ꯭ꯔꯗꯛꯁꯟ ꯇꯧꯔꯁꯨ ꯑꯗꯨꯝ ꯆꯠꯄꯜ ꯂꯩꯗꯥ꯫
ꯅꫭ꯫
ꯆꯄꯜ ꯃꯃꯤꯡ ꯍꯥꯏꯅꯤꯡꯕꯒꯤ ꯑꯣꯖꯥꯠꯅꯦ ꯅꯪꯁꯦ ꯈꯪꯉꯦ꯫
ꯅꯠꯇꯦ ꯃꯃꯤꯡ ꯂꯩꯇꯕꯗꯣ ꯑꯩ ꯀꯃꯥꯏ ꯍꯥꯏꯗꯣꯏꯅꯣ꯫
ꯑꯣꯀꯦ ꯑꯣꯀꯦ ꯐꯔꯦ ꯃꯤꯡ ꯂꯩꯇ꯭ꯔꯗꯤ ꯎꯄꯥꯏ ꯂꯩꯇꯦꯗꯅ꯫
ꯑꯗꯨꯅꯤ꯫
ꯑꯗꯨꯃꯛꯇꯅꯤ ꯑꯗꯨ ꯅꯪ ꯐꯤꯒꯨꯝꯕ ꯂꯧ ꯂꯩꯕ ꯀꯥꯟꯗꯗꯤ ꯀꯔꯝꯕ ꯕ꯭ꯔꯥꯟ ꯄ꯭ꯔꯤꯐꯔ ꯇꯧꯋꯦ꯫
ꯎꯝ ꯑꯁꯦ ꯀꯩꯅꫭ ꯎꯝ ꯕ꯭ꯔꯥꯟꯗ ꯆꯠꯇꯦꯗ ꯈꯣꯏꯗꯤ ꯀꯌꯥ꯫
ꯑꯗꯨꯗꯤ ꯀꯔꯤꯗ ꯆꯠꯄ꯫
ꯎꯝ ꯑꯁ ꯑꯩ ꯍꯥꯏꯕ ꯍꯩꯇꯦꯗ꯫
ꯍꯩꯆ ꯑꯦꯅꯦꯝꯒꯨꯝꯕ ꯌꯥꯝ ꯂꯩꯗꯅꯥ꯫ ꯇ꯭ꯔꯦꯟ ꯆꯪꯉꯧ ꯕꯤꯚꯤꯁꯥꯜꯁꯨ ꯂꯩ ꯍꯥꯏꯒꯦꯔꯒ꯫ ꯑꯗ ꯅꯪ ꯊ꯭ꯔꯤꯐꯇꯤꯡ ꯇꯧꯔꯗꯤ ꯊ꯭ꯔꯤꯐꯇꯤꯡ ꯇꯧꯋꯦ ꯍꯥꯏꯑꯣ꯫
ꯑꯗꯣ ꯀꯩꯅꯣ ꯀꯩꯅꯣ ꯁꯣꯄꯤꯡ ꯀꯣ
ꯅꯪꯖꯦ ꯐꯨꯔꯤꯠꯀ ꯐꯤꯔꯣꯟꯒ ꯐꯨꯔꯤꯠ ꯐꯤꯔꯣꯟꯒ ꯁꯦ ꯁꯦꯠꯇꯕ ꯃꯥꯟꯕ ꯍꯧꯔꯦꯗ ꯅꯪꯅ ꯍꯥꯏꯕ ꯏꯁꯇꯥꯏꯜꯗꯒꯣ꯫
ꯅꯠꯇꯤꯌꯦ ꯁꯣꯞꯄꯤꯡ ꯑꯦꯞꯁꯇ ꯆꯪꯉꯒ ꯍꯧꯖꯤꯛꯇꯤ ꯀꯔꯤ ꯀꯔꯤꯅꯣ ꯌꯥꯝ ꯂꯩꯌꯦꯅꯥ
ꯐ꯭ꯂꯤꯞꯀꯥꯔꯠꯇꯒꯤ ꯂꯩꯕ꯭ꯔꯣ?
ꯃꯤꯟꯇ꯭ꯔꯥ ꯃꯤꯥꯟ ꯑ
ꯃꯤꯟꯇ꯭ꯔꯥꯗ ꯕ꯭ꯔꯥꯟ ꯂꯩꯇꯕ ꯂꯩꯇꯦ ꯅꯪꯁꯨ
ꯑꯗꯨꯅꯦ ꯑꯗꯨ ꯑꯣꯏꯔꯁꯨ ꯀ꯭ꯔꯤ ꯀ꯭ꯔꯤꯅꯣ ꯀꯥꯎꯔꯦ꯫ ꯌꯥꯝ ꯂꯩꯌꯦꯅ ꯖꯥꯠ ꯖꯥꯠ ꯖꯥꯠ ꯖꯥꯠ ꯖꯥꯠ
ꯐꯔꯦ ꯐꯔꯦ ꯅꯪꯁꯦ ꯅꯪꯁꯦ ꯑꯩ ꯋꯥꯔꯤ ꯑꯩꯅ ꯑꯩꯅ ꯋꯥꯔꯤ ꯁꯥꯟꯅꯕ ꯈꯛꯇ ꯉꯥꯏꯅ ꯂꯩꯔꯦ ꯅꯪ ꯅꯪ ꯁꯨꯍꯥꯏ ꯍꯥꯏꯔꯨꯣꯏꯁꯤꯅꯤꯅꯦꯍ ꯍꯥꯡꯉꯁꯨ꯫
ꯑꯌꯥ ꯑꯩ ꯍꯥꯏꯔꯤꯗꯨꯗꯤ
ꯑꯩ ꯁꯥꯎꯈ꯭ꯔꯦ
ꯍꯣꯏ ꯍꯣꯏ ꯑꯗꯨꯗꯤ ꯑꯃꯨꯛ ꯑꯃꯨꯛ ꯏꯪꯅꯕ ꯋꯥꯒꯅꯤ ꯑꯩ ꯀꯤꯖꯔꯦ꯫
ꯑꯠꯆꯥ
ꯑꯣꯀꯦ ꯑꯣꯀꯦ ꯑꯣꯀꯦ ꯀꯤꯔꯗꯤ ꯊꯝꯃꯒꯦ꯫
ꯍꯣꯏ
ꯑꯗꯨꯗꯤ ꯅꯨꯡꯉꯥꯏꯅ ꯆꯥꯛ ꯆꯥꯔ ꯅꯨꯡꯉꯥꯏꯅ ꯄꯣꯊꯥꯔꯣꯀꯣ꯫
ꯎꯝ
ꯃꯤꯁ ꯎꯝꯒ ꯇꯧꯔꯤꯅꯤ ꯌꯥꯝ ꯏꯪ ꯏꯪ ꯇꯞꯄ ꯁꯥꯔꯒ ꯌꯥꯝ ꯀꯥꯔꯟ ꯑꯃ ꯇꯥꯕ ꯂꯩꯌꯦ ꯅꯪꯒꯤꯗꯣ ꯑꯃ ꯎꯝ ꯎꯝ
ꯑ ꯅꯪ ꯄꯨꯡ ꯀꯌꯥꯗ ꯍꯧꯒꯠꯄꯅꯣ?
ꯄꯨꯡꯒ ꯌꯦꯡꯗꯦꯗ ꯉꯁꯤ ꯄꯨꯡ ꯇꯔꯦꯠ ꯇꯔꯦꯠꯇ ꯑꯃꯥ ꯍꯧꯒꯠꯂꯒ ꯅꯤꯄꯥꯥꯟ ꯑꯃꯨꯛ ꯍꯧꯒꯠꯄ ꯑꯃ ꯇꯧꯕꯅꯦ ꯀꯩꯅꯣꯃ
ꯉꯟꯅ ꯍꯧꯒꯠꯂꯦꯅ ꯎꯝ
ꯉꯟꯅ ꯍꯧꯒꯠꯂꯦ ꯇꯣꯑꯦ ꯑꯃꯔꯛ ꯍꯧꯒꯠꯂꯗꯤ ꯇꯨꯝꯕ ꯌꯥꯗꯕꯅꯤꯗ꯫
ꯍꯣꯏ ꯑꯗꯨ ꯇꯣ ꯑꯩꯁꯨ ꯁꯨꯃꯥꯏ ꯇꯧꯋꯦ꯫
ꯑꯆꯥ
ꯍꯥꯏꯕꯗꯤ ꯑꯗꯨꯝ ꯃꯤꯀꯞ ꯊꯣꯛꯑꯒ ꯑꯦꯠꯂꯤꯁ ꯊꯥꯔꯇꯤ ꯇꯨ ꯊꯥꯔꯇꯤ ꯋꯥꯟ ꯄꯨꯡ ꯑꯃꯒꯨꯝꯕ ꯑꯗꯨꯝ ꯂꯧꯗꯣꯏꯅꯦ ꯑꯃꯨꯛ ꯇꯨꯝꯅꯤꯉꯥꯏꯗ ꯀꯣ꯫
ꯎꯝ ꯑꯣꯀꯦ ꯅꯪꯒꯤ ꯃꯔꯨꯞ ꯅꯨꯄꯤꯅꯗꯤ ꯅꯪ ꯅꯨꯄꯥ ꯀꯣꯏꯗꯦꯅ ꯍꯥꯏꯔꯒ ꯅꯪ ꯅꯨꯄꯥ ꯀꯣꯏꯌꯦ ꯍꯥꯏꯅꯦ꯫
ꯅ ꯑꯩꯒꯤ ꯃꯔꯨꯞ ꯅꯨꯄꯤ ꯀꯅꯥꯅꯣ?
ꯀꯅꯥ ꯅꯣꯌꯦ ꯀꯩꯅꯣ ꯅꯪꯅ ꯍꯥꯏꯔꯤꯗꯣ?
ꯑꯩꯒꯤ ꯃꯔꯨꯞ ꯅꯨꯄꯤ ꯍꯥꯏꯁꯦ ꯀꯅꯥꯅꯣ ꯍꯥꯏꯕ ꯌꯥꯝꯃꯦꯗꯅ꯫
ꯎꯝ ꯍꯥꯏꯔꯣꯏ ꯑꯗꯨ ꯑꯗꯨꯗꯤ ꯆꯞ ꯆꯥꯅ ꯍꯥꯏꯕ ꯌꯥꯔꯣꯏ꯫
ꯑꯦ ꯑꯁ ꯑꯗꯨ ꯑꯣꯏꯔꯗꯤ ꯅꯪꯁꯦ ꯀꯅꯣ ꯑꯣꯏꯗꯕ ꯉꯥꯡꯕꯅꯦꯕ
ꯑꯗꯨꯅꯤ ꯍꯥꯏꯔꯤꯁꯦ ꯀꯥꯏꯗꯦꯗ ꯅꯪꯅ ꯈꯪꯅꯤꯡꯕꯒꯦ ꯍꯥꯏꯔꯛꯄꯗꯣ ꯅꯠꯇ꯭ꯔꯣ
ꯎꯝ
ꯑꯆꯥ ꯅꯪ ꯊꯥꯕꯤ ꯄꯥꯝꯕ꯭ꯔꯣ
ꯊꯥꯕꯤ ꯍꯥꯏꯕꯗꯤ
ꯊꯥꯕꯤ ꯊꯥꯕꯤ ꯈꯪꯅꯕ꯭ꯔꯣ
ꯊꯥꯕꯤ ꯍꯥꯏꯕꯤꯗꯤ ꯀ꯭ꯋꯨꯀꯨꯝꯕꯔ
ꯍꯣꯏ
ꯅꯍꯟꯅ ꯄꯃꯤ ꯍꯥꯏꯒꯔ꯭ꯤꯗꯨꯗꯤ
ꯑꯩ ꯊꯥꯕꯤ ꯍꯥꯡꯉꯕ ꯄꯥꯝ ꯃꯤ ꯀꯅꯥꯝꯁꯨ ꯍꯥꯡꯗ꯭ꯔꯤ ꯅꯪꯁꯨ
ꯍꯪꯉꯤ ꯊꯕꯤ ꯍꯥꯏꯗꯤ ꯀꯀꯨꯝꯕꯔ ꯅꯠꯇ꯭ꯔꯣ
ꯍꯣꯏ
ꯌꯥꯝ ꯄꯥꯝꯃꯦ ꯍꯥꯏꯗꯨꯗꯤ ꯅꯍꯥꯟ
ꯏꯁ ꯑꯩ ꯑꯣꯏꯔꯝ ꯃꯣꯏꯗ ꯍꯥꯡꯕꯗꯣ
ꯅꯪ ꯅꯪꯅꯦ
ꯑꯩꯗꯤ ꯍꯧꯖꯤꯛ ꯄꯤꯛꯆꯔꯗꯨ ꯎꯕꯒꯤ ꯅꯪꯕꯨ ꯍꯥꯡꯃꯅꯤꯍꯦ
ꯎꯝ ꯅꯍꯥꯟ ꯅꯪ ꯍꯥꯏꯌꯦ ꯅꯪ ꯅꯍꯥꯟ ꯍꯥꯏꯌꯦ ꯅ ꯍꯪꯉꯦ
ꯑꯆꯥ